ꯍꯜꯂꯣ
ꯇꯥꯕ꯭ꯔꯣ
ꯑꯣ ꯇꯥꯔꯦ ꯇꯥꯔꯦ ꯀꯩꯗꯧꯔꯝꯃꯤꯅꯣ ꯑꯩꯔꫭ
ꯑꯥ
ꯑꯩ ꯌꯥꯝꯗ꯭ꯔꯤꯗ
ꯑꯩ ꯇꯪꯈꯥꯏ ꯐꯥꯗ꯭ꯔꯤ ꯇꯥꯡ ꯇꯔꯥꯉꯥꯗ ꯂꯣꯏꯔꯅꯤ ꯍꯥꯏꯕꯅꯦꯕ
ꯑꯥ ꯑꯥ ꯅꯪ ꯔꯨꯜꯁꯇꯤ ꯈꯪꯕ ꯅꯠꯇ꯭ꯔꯣ
ꯈꯪꯉꯦ ꯈꯪꯉꯦ
ꯍꯥꯏꯗꯤ ꯍꯥꯏꯗꯤ ꯀꯩꯅꯣ ꯇꯧꯕꯗ ꯀꯩꯅꯣꯗꯕꯨꯗꯤ ꯇꯦꯁꯇꯕꯨꯗꯤ ꯌꯥꯢꯗꯅ ꯁꯤꯒꯨꯝꯕꯗꯗꯤ
ꯍꯣꯏ ꯍꯣꯏ ꯌꯥꯗꯕꯅꯤ ꯌꯥꯗꯕꯅꯤ ꯇꯨꯝꯃꯣꯏꯅꯦ ꯉꯁꯥꯢ ꯇꯨꯝꯃꯨꯔꯦꯗ ꯍꯧꯒꯠꯂꯒ ꯑꯃꯨꯛ ꯆꯔꯥ ꯋꯥꯠꯂꯦ ꯑꯗꯨꯒ ꯆꯥꯁꯨ ꯊꯛꯀꯦꯅ ꯇꯧꯕ ꯕꯣꯔꯥꯒ ꯂꯩꯔꯨꯔꯒ ꯆꯥꯕꯒ ꯇꯨꯝꯕꯒ
ꯗ ꯋꯦꯗꯔꯁꯤꯒ ꯆꯞ ꯆꯥꯔꯦꯅꯦ ꯆꯥ ꯊꯛꯄꯒ ꯕꯣꯔꯥ ꯆꯥꯕꯒ
ꯍꯣꯏ ꯆꯥꯏꯌꯦ ꯑꯣꯛꯗꯤ ꯆꯥꯗꯦ
ꯃꯔꯤꯟ ꯆꯥꯕ
ꯎꯝ ꯃꯔꯤꯟꯗꯤ ꯆꯥꯏ ꯑꯣꯛꯇꯤ ꯆꯥꯗꯦ ꯃꯤꯅ ꯉꯛꯄꯅꯤꯀꯣ ꯑꯩꯒꯤꯁꯦ
ꯑ ꯑꯗꯨꯅꯦꯁꯦ ꯍꯥꯏꯗꯤ ꯑꯣꯛ ꯆꯥꯗ꯭ꯔꯒ ꯃꯔꯤꯟ ꯆꯥꯏꯌꯦꯗꯣ ꯀꯩꯅꯣ ꯅꯨꯡꯁꯤꯠ ꯀꯟꯅ ꯀꯪꯈꯠꯂꯛꯑꯦ ꯇꯧꯂꯤꯁꯦ ꯉꯁꯥꯏ ꯈꯣꯏꯅ ꯁꯥꯔꯒ ꯅꯣꯏ ꯌꯨꯝꯁꯤ
ꯃꯣꯏꯔꯥꯡꯒꯤ ꯃꯣꯏꯔꯥꯡꯒꯤ ꯃꯔꯣꯜ ꯑꯃ ꯉꯁꯥꯏ ꯈꯣꯏꯅ ꯑꯗꯣ
ꯎꯝ ꯉꯁꯥꯏ ꯈꯣꯏꯅ ꯅꯥꯕ ꯅꯥꯕꯤ ꯍꯣꯏ ꯍꯣꯏ ꯏꯆꯝ ꯍꯥꯏꯗꯤ ꯑꯩꯈꯣꯏꯒꯤ ꯁꯨꯝ ꯃꯣꯏꯔꯥꯡꯒꯤꯗꯤ ꯑꯗꯨꯝ ꯏꯆꯝ ꯆꯝꯊꯣꯛꯏꯗꯅꯀꯣ
ꯉꯥꯡꯕꯅꯦ ꯍꯥꯏꯕ ꯑꯥꯗ ꯂꯥꯛꯑꯒ ꯃꯣꯏꯅꯅ
ꯑꯣ ꯍꯣꯏ ꯍꯣꯏ ꯍꯣꯏ ꯑꯗꯨꯗꯒꯤ ꯍꯥꯏꯗꯤ ꯀꯩꯅꯣ ꯇꯧꯕꯅꯦ ꯐ꯭ꯔꯤ ꯐ꯭ꯔꯤꯁꯨ ꯑꯗꯨꯝ ꯑꯣꯏꯊꯣꯛꯄꯅꯦ
ꯎꯝ ꯑꯩꯗꯣ ꯈꯪꯕ꯭ꯔꯥ ꯁꯦꯟꯗ꯭ꯔꯥ ꯁꯣꯔꯣꯛꯇꯩꯗꯤ ꯑꯣꯏꯗꯣꯏꯅꯦꯕ ꯑꯩꯈꯣꯏ ꯕꯥꯍꯣꯏ ꯁꯦꯟꯗ꯭ꯔꯥ ꯁꯣꯔꯣꯛꯇꯩꯅꯦꯕ ꯑꯗꯣ ꯑꯩꯈꯣꯏꯗꯤ ꯅꯅꯤꯅꯦ ꯍꯣꯏꯗ ꯂꯩꯔꯝꯃꯦꯕ ꯑꯩꯈꯣꯏ ꯕꯥ ꯍꯣꯏ ꯑꯇꯣꯝꯕ ꯑꯣꯏꯕꯒꯤꯀꯣ ꯃꯣꯏꯒꯤ ꯅꯔꯥꯟ ꯁꯦꯅꯥꯗ ꯅꯔꯥꯟ ꯁꯦꯅꯥꯗꯣ ꯅꯔꯥꯟ ꯁꯦꯅꯥꯗ ꯃꯌꯨꯝ ꯄꯥꯝꯕꯅꯤꯅꯦ ꯑꯇꯣꯝꯕꯤꯗꯣ ꯃꯣꯏꯅ ꯑꯗꯨꯝ ꯀꯣꯜꯂꯒ ꯂꯩꯔꯝꯃꯦꯕ ꯑꯩꯈꯣꯏꯒꯤ ꯕꯕꯥꯒꯤ ꯕꯕꯣꯛꯀ ꯄꯨꯄꯨꯒꯗꯣ ꯑꯩꯈꯣꯏꯒꯤ
ꯎꯝ
ꯑꯗꯣ ꯉꯟꯅ ꯂꯩꯇꯕꯒꯤꯀꯣ
ꯑꯣ ꯑꯗꯨ ꯂꯩꯕ
ꯑꯥꯎ
ꯅꯪ ꯍꯧꯖꯤꯛ ꯅꯪ ꯍꯧꯖꯤꯛ ꯑꯗꯨꯝ ꯀꯩꯅꯣꯗ ꯂꯩ ꯅꯠꯇ꯭ꯔꯣ ꯁꯦꯟꯗ꯭ꯔꯥꯗ
ꯁꯦꯟꯗ꯭ꯔꯥꯗ ꯂꯩꯇꯦ ꯁꯨꯝ ꯐꯔꯦꯝꯕꯝꯗꯨꯗꯤ ꯁꯨꯝ ꯈꯣꯏꯕꯥ ꯍꯣꯏꯒꯤ ꯌꯨꯝꯅꯥꯛꯇꯣ ꯂꯧꯕꯩꯅꯤꯗꯅ ꯑꯩꯈꯣꯏꯗꯤ ꯀꯩꯅꯣꯗ ꯂꯩꯌꯦ ꯎꯝ ꯑꯥ ꯍꯣꯏ ꯍꯣꯏ ꯑꯩꯈꯣꯏꯗꯤ ꯀꯩꯅꯣꯗ ꯂꯩꯈꯣꯏꯅꯤꯅꯦ ꯍꯣꯏꯒꯤ ꯌꯨꯝꯗꯣ ꯑꯗꯨꯗ ꯑꯗꯨꯝ ꯂꯩ ꯃꯣꯏꯗꯤ ꯆꯅꯝꯐꯝꯝꯅꯦꯕ ꯐꯩꯔꯦꯝꯕꯝꯁꯦ ꯑꯇꯣꯞꯄ ꯂꯝꯗ ꯂꯩꯇꯕꯅꯦ ꯀꯩꯁꯨ
ꯂꯩꯇꯦ ꯂꯩꯇꯦ ꯀꯌꯥꯝꯒꯨꯝꯕ ꯐꯩꯔꯦꯝꯕꯝ ꯀꯨꯃꯥꯝ ꯁꯤꯗꯤ ꯑꯗꯨꯝ ꯃꯣꯏꯔꯥꯡꯒꯤꯅꯦ ꯇꯣꯞ ꯇꯣꯞ ꯊꯣꯛꯄꯅꯦꯕ ꯑꯗꯨꯝ ꯈꯪꯕꯅꯦꯕ ꯑꯗꯨꯗꯒꯤ ꯀꯣꯟꯖꯦꯡꯐꯝꯕꯨꯗꯤ ꯑꯗꯨꯝ ꯂꯩꯀꯣ
ꯎꯝ ꯍꯦꯃꯥꯝꯁꯨ ꯃꯣꯏꯔꯥꯡꯒꯤ ꯑꯌꯥꯝꯕ ꯑꯣꯏꯕꯅꯦ
ꯍꯣꯏ ꯑꯗꯨꯗꯒꯤ ꯀꯩꯀꯔꯤ ꯁꯥꯀꯩꯅꯤ ꯌꯥꯝ ꯂꯩꯗ ꯑꯅꯝꯕꯅ ꯃꯣꯏꯔꯥꯡꯒꯤꯗꯤ ꯑꯇꯥ ꯑꯍꯣꯡꯅꯕꯅꯦ ꯑꯗꯣ ꯅꯪ ꯍꯥꯏꯕꯗꯣ ꯇꯥ ꯐꯣꯡꯅꯔꯦ ꯑꯗꯣ ꯑꯗꯨ ꯑꯗꯨ ꯑꯥꯔ ꯀꯦꯕꯨꯗꯤ ꯑꯗꯨꯝ ꯅꯔꯛꯄꯅꯤ
ꯅꯠꯇ꯭ꯔꯣ ꯃꯣꯏꯔꯥꯡꯅꯧꯗ ꯑꯣꯏ
ꯍꯣꯏ ꯍꯣꯏ ꯃꯣꯏꯔꯥꯡ ꯅꯪꯃꯦ ꯑꯩꯅꯀꯣ ꯐꯤꯋꯥꯡꯕꯝ ꯍꯥꯏꯗꯣ ꯂꯩꯀꯥꯏ ꯃꯃꯤꯡ ꯑꯁꯦꯡꯕꯗꯤ ꯐꯤꯋꯥꯡꯕꯝꯅꯦꯕꯣ ꯀ ꯑꯩꯈꯣꯏꯅ ꯑꯗꯨꯝ ꯍꯦꯛ ꯄꯣꯛꯄꯗꯒꯤ ꯑꯗꯨꯝ ꯃꯃꯥꯡꯉꯩꯗꯒꯤ ꯃꯣꯏꯔꯥꯡ ꯂꯧꯧ ꯃꯣꯏꯔꯥꯡ ꯅꯧ ꯑꯩꯈꯣꯏ ꯑꯗꯨꯝ ꯍꯥꯏꯌꯦꯕ ꯃꯣꯏꯔꯥꯡꯂꯧꯗꯅꯦ ꯑꯗꯨꯅꯦꯅ ꯍꯥꯏꯗꯤ ꯅꯪ ꯁꯨꯝ ꯍꯥꯏꯗꯤ ꯀꯩꯅꯣ ꯈꯪꯉꯝꯒꯗ꯭ꯔꯥ ꯍꯥꯏꯗꯤ ꯁꯨꯝ ꯁꯦꯟꯗ꯭ꯔꯥꯔꯣꯠ ꯑꯣꯏꯔꯦ ꯐꯤ ꯋꯥꯡꯕꯝ ꯍꯥꯏꯩꯗꯣ ꯑꯗꯨ ꯈꯪꯉꯝꯗ꯭ꯔꯥ ꯍꯥꯏꯅ ꯁꯨꯝ ꯍꯥꯏꯕꯅꯤꯗ
ꯀꯩꯅꯣ ꯇꯧꯔꯤꯕ ꯀꯣꯏꯅꯤꯅꯦ ꯑꯍꯟꯗꯣ ꯑꯗꯨꯗꯣ ꯅꯤꯅꯦ ꯑꯍꯨꯝꯅꯦꯕ ꯑꯩꯈꯣꯏ ꯕꯥꯅ ꯑꯇꯣꯝꯕꯅꯦꯕ ꯅꯤꯅꯦ ꯑꯍꯨꯝꯗꯣ ꯅꯤꯅꯦ ꯑꯍꯟꯒ ꯅꯤꯅꯦ ꯌꯥꯝꯃꯒꯗꯤ ꯑꯗꯨꯋꯥꯏꯗ ꯂꯥꯏ ꯊꯥꯡꯖꯤꯡ ꯃꯌꯥꯒ ꯑꯗꯨꯋꯥꯏꯗ ꯐꯤꯋꯥꯡꯕ ꯃꯥꯏꯗꯨꯗ ꯃꯌꯨꯝ ꯄꯥꯟꯕ
ꯀꯩ ꯃꯃꯤꯡ ꯀꯩ ꯀꯧꯗꯣꯏꯦ
ꯑꯁ ꯑꯗꯨ ꯁꯤꯈ꯭ꯔꯦꯗ ꯑꯩꯈꯣꯏ ꯅꯦ ꯍꯣꯏꯒꯗꯤ ꯀꯩꯅꯣ ꯈꯪꯕ꯭ꯔꯥ ꯎꯝ ꯀꯃꯥꯏꯅ ꯍꯥꯏꯗꯣꯏꯅꯣ ꯈꯪꯗꯦꯅꯦ ꯑꯩꯁꯨ ꯃꯃꯤꯡꯗꯣ ꯀꯩꯅꯥꯍꯟꯕꯤ ꯀꯧꯕꯅꯦ ꯑꯩꯈꯣꯏꯅꯤꯅꯦ ꯑꯗꯨꯕꯨꯗꯤ
ꯀꯅꯥꯍꯟꯕꯤꯌꯥ ꯁꯤꯒꯤ ꯀꯩꯅꯣꯗꯨꯔꯣ ꯁꯤ ꯃꯣꯏꯔꯥꯡꯊꯦꯝꯗ ꯄꯥꯟꯕꯗꯨꯔꯥ
ꯑꯧ ꯃꯣꯏꯔꯥꯡꯊꯦꯝ ꯑꯣꯏꯗꯣꯏꯔꯥ ꯑꯃ ꯃꯆꯥꯅꯨꯄꯥ ꯑ ꯑꯣꯖꯥꯒ ꯑꯣꯏꯕ ꯄꯣꯁꯐ ꯑꯣꯐꯤꯁꯇꯒ ꯊꯕꯛ ꯇꯧꯕ ꯑꯃ ꯂꯩꯕꯗꯣ ꯑꯗꯨꯗꯣ ꯑꯗꯨ ꯌꯨꯝꯗ ꯑꯣꯏꯗꯣꯏꯕ
ꯑꯣ ꯅꯣꯏꯅꯤꯅꯦꯅꯦꯕꯀꯣ ꯑꯗꯨꯅ
ꯀꯩꯅꯥꯍꯟꯕꯤꯗꯣ ꯑꯩꯈꯣꯏꯅꯤꯅꯦ ꯑꯍꯟ ꯑꯣꯏꯕ ꯕꯕꯥ ꯍꯦꯛ ꯃꯆꯦ ꯑꯍꯟ
ꯑꯣ ꯑꯗꯨꯗꯤ ꯅꯣꯏꯁꯦ ꯀꯩꯅꯣꯅꯤꯅꯦ ꯃꯥꯏꯔꯦꯟ ꯂꯩꯒꯣꯜꯁꯦꯟꯗꯔ ꯅꯥꯀꯟꯒꯤ
ꯍꯣꯏ ꯍꯣꯏ ꯍꯣꯏ ꯍꯣꯏ ꯃꯥꯏꯔꯦꯝꯕꯝ ꯃꯥꯏꯔꯦꯝꯕꯝꯒ ꯍꯥꯏꯅꯕꯅꯦ ꯄꯨꯈ꯭ꯔꯤ ꯑꯆꯧꯕ ꯑꯃꯛꯀ ꯆꯪꯉꯦ ꯑꯩꯈꯣꯏ ꯅꯍꯨꯛ ꯄꯤꯛꯏꯉꯩꯗꯀꯣ
ꯍꯣꯏ ꯍꯣꯏ ꯍꯣꯏ ꯈꯪꯉꯦ ꯑꯦ ꯑꯗꯨꯗꯤ ꯑꯩ ꯍꯥꯏꯔꯛꯀꯦꯕꯀꯣ ꯑꯃ ꯕꯤꯅꯥ ꯈꯪꯕ꯭ꯔꯥ
ꯕꯤꯅꯥꯗꯣ ꯑꯩꯈꯣꯏ ꯕꯥꯒꯤ ꯃꯌꯥꯝꯕꯒꯤ ꯅꯨꯄꯤꯅꯦ
ꯍꯣꯏ ꯍꯣꯏ ꯍꯣꯏ ꯍꯣꯏ ꯍꯣꯏ
ꯑꯃ ꯀꯩꯅꯣꯗꯨ ꯅꯠꯇ꯭ꯔꯣ ꯌꯥꯝ ꯑꯐꯥꯎꯕꯤꯗꯣ
ꯑꯐꯥꯎꯕꯤꯗꯣ ꯑꯐꯥꯎꯕꯤꯗꯣ ꯑꯩꯈꯣꯏꯒꯤ ꯏꯅꯦꯅꯦ ꯍꯦꯛ ꯑꯩꯈꯣꯏ ꯕꯥ ꯒꯤ ꯃꯆꯟꯅꯨꯄꯤ ꯌꯥꯝꯅ ꯐꯠꯇꯕꯤ ꯈꯪꯉꯕ꯭ꯔꯥ
ꯑꯦ ꯑꯁꯦꯡꯕꯒꯤꯗꯤ ꯐꯥꯎꯗ꯭ꯔꯥ ꯅꯣꯏ ꯅꯣꯏꯒꯗꯤ ꯌꯥꯅꯕ꯭ꯔꯥ ꯈꯪꯗꯦ
ꯀꯥꯏꯗꯒꯤꯅꯣꯗ ꯑꯩꯩꯅ ꯍꯥꯏꯔꯛꯏꯁꯦ ꯌꯥꯅꯗꯕꯒꯤ ꯑꯩꯅ ꯊꯩꯔꯦꯝꯐꯝ ꯍꯥꯏꯕꯗꯨꯗꯀ ꯍꯧꯖꯤꯛꯀꯤ ꯀꯩꯅꯍꯟꯕꯤꯔꯛꯄꯗꯣ ꯑꯩ ꯅꯤꯡꯁꯤꯡꯉꯛꯄ ꯍꯥꯏꯕꯦ ꯃꯥꯕꯨꯗꯤ ꯂꯩꯈꯤꯗ꯭ꯔꯦꯗꯅꯀꯣ ꯁꯤꯗ ꯑꯃꯒ ꯄꯥꯟꯗꯥꯏꯅꯦ ꯀꯩꯅꯣꯗ ꯂꯥꯏ ꯊꯪ
ꯀꯩꯅꯣꯅꯦ ꯂꯥꯏ ꯊꯥꯡꯖꯤꯡ ꯍꯣꯏ ꯍꯣꯏ ꯇꯣꯏꯂꯦꯠꯀ ꯎꯝ ꯇꯣꯏꯂꯦꯠꯀ ꯂꯩꯔꯝꯕꯗꯣ ꯊꯥꯏꯅ ꯑꯗꯨꯗꯨꯅꯅꯤꯅꯦ ꯌꯥꯏꯃ ꯑꯥ ꯑꯩꯈꯣꯏꯅ ꯂꯩꯃꯤꯟꯅꯩꯁꯤꯅꯅꯦꯅꯦ ꯑꯇꯣꯝꯕꯤ ꯎꯝ
ꯀꯩꯅꯥꯍꯟꯕꯤꯒꯤ ꯃꯣꯏꯗ ꯂꯩꯔꯝꯕ ꯑꯃ ꯅꯨꯄꯤꯗꯣ ꯂꯩꯁꯥꯕꯤ ꯑꯃ ꯂꯩꯔꯝꯗꯅ
ꯑ ꯑꯗꯨ ꯑꯗꯨꯗꯨꯅꯅꯦ ꯑꯩꯈꯣꯏꯅ ꯂꯩꯃꯤꯟꯅꯩ ꯅꯤꯅꯦꯁꯤꯒꯤꯅꯦ ꯃꯆꯥꯅꯨꯄꯤ ꯑꯁꯦꯡꯕ ꯑꯗꯨꯗ ꯅꯥꯎꯔꯣꯟ ꯈꯨꯕꯒꯤ ꯄꯨꯈꯤꯕꯅꯦꯕ ꯑꯆꯦ ꯄꯤꯡꯀꯤꯗꯣ
ꯑꯣ ꯁꯤ ꯄꯤꯡꯀꯤ ꯍꯥꯏꯕ ꯑꯣꯍꯣꯏ ꯆꯨꯝꯃꯤ ꯆꯨꯝꯃꯤꯁꯤꯗ ꯀꯨꯏꯅ ꯂꯩꯔꯝꯕ
ꯆꯨꯝꯕ꯭ꯔꯥ ꯑꯗꯨꯗꯨꯅꯅꯦ ꯑꯗꯨꯏ ꯃꯣꯏ ꯌꯨꯝꯗꯅꯦ ꯑꯩꯈꯣꯏ ꯂꯩꯁꯦ
ꯑꯣ ꯑꯗꯨꯗꯤ ꯑꯩꯈꯣꯏ ꯑꯗꯨꯝ ꯅꯛꯅꯔꯦꯅꯦ
ꯃꯣꯏꯔꯥꯡꯁꯦ ꯃꯔꯤ ꯃꯇꯥꯗꯤ ꯃꯌꯥꯝ ꯂꯩꯌꯦꯕꯀꯣ ꯑꯗꯨꯒ ꯁꯨꯝ ꯂꯩꯈꯤꯗꯕꯒꯤ ꯈꯪꯗ꯭ꯔꯕꯗꯣ ꯑꯗꯨꯗꯣ ꯑꯣꯏꯌꯦꯕ
ꯑꯩꯅ ꯅꯪꯗꯣ ꯗꯤ ꯄꯤꯗ ꯑꯍꯥꯟꯕ ꯁꯨꯝ ꯌꯦꯡꯕꯗꯀꯣ ꯍꯥꯏꯗꯤ ꯁꯤꯗꯤ ꯂꯥꯛꯈꯤꯅꯤꯁꯨ ꯂꯅꯦ ꯁꯤ ꯐꯩꯔꯝꯁꯨ ꯑꯣꯏ ꯑꯅ ꯈꯜꯂꯤꯂꯝꯕ꯭ꯔꯥ ꯑꯦ ꯃꯣꯏꯔꯥꯡꯅꯤ ꯁꯤꯅꯦꯕ ꯐꯪꯕ꯭ꯔꯥ
ꯑꯗꯨꯗꯨꯅ ꯑ ꯃꯤꯅ ꯍꯪꯉꯛꯄꯗꯗꯤ ꯑꯗꯨꯝ ꯅꯔꯥꯟ ꯁꯤꯟꯅꯁꯦ ꯈꯪꯗꯕ ꯌꯥꯎꯋꯦꯕ ꯃꯤꯅ ꯑꯗꯨꯒꯤ ꯑꯩ ꯑꯗꯨꯝ ꯃꯣꯏꯔꯥꯡ ꯑꯗꯨꯝ ꯍꯥꯏꯌꯦꯕ ꯍꯥꯏꯗꯤ ꯀꯩꯁꯨꯝ ꯀꯥꯏꯗꯦꯀꯣ ꯃꯣꯏꯔꯥꯡ ꯍꯥꯏꯕꯁꯦ ꯑꯗꯨꯒ
ꯍꯣꯏ
ꯎꯝ ꯃꯤ ꯈꯔꯅꯗꯤꯀꯣ ꯃꯤꯒꯤ ꯃꯀꯣꯛꯁꯦ ꯖꯥ ꯖꯥꯠꯅꯤꯀꯣ ꯃꯣꯏꯔꯥꯡ ꯌꯥꯝ ꯑꯣꯏꯖꯅꯤꯡꯕꯒꯤ ꯇꯥꯏꯞꯇꯒ ꯈꯟꯕꯁꯨ ꯂꯩ ꯍꯥꯏꯕ
ꯌꯥꯝ ꯇꯧꯔꯤꯗ ꯊꯦꯡꯅꯩ ꯊꯦꯡꯅꯩꯌꯦ ꯊꯦꯡꯅꯩꯌꯦ ꯑꯗꯨꯃꯥꯏꯅ ꯇꯧꯕ ꯍꯥꯏꯗꯤ ꯃꯣꯏꯔꯥꯡ ꯎ ꯁꯦ ꯀꯩ ꯍꯥꯏꯅꯤ ꯍꯦꯛꯇ ꯃꯃꯤꯡꯁꯨ ꯑꯗꯨꯝ ꯆꯠꯂꯤꯗꯅ ꯃꯣꯏꯔꯥꯡꯁꯦ ꯑꯗꯨ ꯑꯗꯨꯅꯅꯦ ꯅꯣꯏ ꯍꯧꯖꯤꯛꯇꯤ ꯅꯪ ꯍꯧꯖꯤꯛ ꯑꯗꯨꯝ ꯅꯔꯥꯟ ꯁꯦꯟꯅꯗ ꯂꯩꯔꯒ ꯀꯋꯦꯠ ꯀꯩꯀꯩ ꯑꯗꯨꯝ ꯊꯥꯔꯦ
ꯎꯝ ꯑꯩꯈꯣꯏ ꯌꯨꯝ ꯑꯗꯨꯝ ꯀꯥꯏꯗꯒꯤ ꯑꯩꯈꯣꯏ ꯕꯥꯍꯣꯏꯁꯤꯗ ꯑꯩꯈꯣꯏ ꯅꯤꯅꯦ ꯑꯣꯏꯅ ꯃꯃꯥ ꯃꯄꯥ ꯁꯛꯑꯒ ꯂꯨꯍꯣꯡꯉꯕꯅꯤꯅꯀꯣ
ꯑꯥ ꯑꯣ ꯑꯗꯨ ꯑꯗꯨꯝ ꯂꯩꯔꯦꯕꯀꯣ ꯑꯣ ꯑꯁꯦꯡꯕꯩꯗꯤ ꯁꯦꯟꯗ꯭ꯔꯥꯗ ꯑꯣꯏꯗꯣꯏꯅꯦꯕ ꯎꯝ
ꯍꯣꯏ ꯍꯣꯏ ꯍꯣꯏ ꯗꯦꯕꯤꯡꯒꯤ ꯍꯣꯏ ꯃꯆꯤꯟ ꯃꯅꯥꯎ ꯇꯔꯦꯠꯅꯦꯕ ꯅꯨꯄꯤ ꯃꯉꯥ ꯅꯨꯄꯥ ꯑꯅꯤ ꯊꯥꯏꯅꯉꯩꯒꯤꯗꯤꯀꯣ ꯎꯝ ꯅꯥꯎꯔꯣꯟ ꯈꯨꯕꯒꯤ ꯏꯅꯦ ꯍꯟꯅ ꯄꯨꯈꯤꯕꯅꯦꯕ
ꯎꯝ ꯍꯣꯏ ꯑꯗꯨꯗꯤ ꯅꯣꯏ ꯅꯤꯅꯦꯁꯦ ꯑꯍꯨꯝꯅꯦꯀꯣ ꯑꯗꯨꯗꯤ
ꯅꯤꯅꯦ ꯑꯍꯨꯝ ꯑ
ꯅꯥꯔꯟꯁꯦꯟꯅꯗ
ꯂꯥꯏ ꯊꯥꯡꯖꯤꯡꯒꯤꯗꯣ ꯈꯤꯇꯪ ꯑꯥ ꯂꯥꯏ ꯊꯥꯡꯖꯤꯡꯒꯤꯗꯣ ꯑꯗꯨꯗꯣ ꯈꯤꯇꯪ ꯍꯤꯡꯉꯤꯕ ꯑꯇꯩꯗꯤ ꯁꯤꯒꯟꯕꯤ ꯉꯥꯛꯇꯅꯤꯗ ꯃꯣꯏ ꯃꯆꯤꯟ ꯃꯅꯥꯎꯗꯤ ꯑꯩꯈꯣꯏ ꯕꯥꯁꯨ ꯁꯤꯈ꯭ꯔꯦ ꯄꯪ ꯁꯤꯗꯁꯤ
ꯅꯣꯏ ꯅꯤꯅꯦꯗꯣ ꯂꯩꯈꯤꯗ꯭ꯔꯕꯣ ꯍꯥꯏꯁꯦ꯫
ꯂꯩꯈꯤꯗ꯭ꯔꯦ ꯕꯤ ꯄꯤ ꯏꯁꯇ꯭ꯔꯣꯛ ꯇꯧꯔꯒ ꯆꯍꯤ ꯑꯃ ꯍꯦꯜꯂꯛꯑꯦ ꯐꯤꯔꯣꯏ ꯂꯣꯏꯈ꯭ꯔꯦ
ꯑꯣ ꯅꫭꯏ ꯅꫭꯏ ꯏꯆꯤꯟ ꯏꯅꯥꯎꯗꯤ ꯀꯌꯥꯅꫭ
ꯅꯨꯄꯤ ꯉꯥꯛꯇ ꯑꯅꯤꯅꯦ
ꯑꯥ ꯑꯗꯨꯒ ꯅꯣꯏꯒꯤꯀꯣ ꯅꯣꯏ ꯕꯥ ꯃꯣꯏꯒꯤ ꯃꯆꯤꯟ ꯃꯅꯥꯎꯗꯨꯁꯨ ꯌꯥꯝ ꯑꯍꯟ ꯑꯍꯟ ꯑꯣꯏꯕ ꯃꯌꯥꯝ ꯂꯩꯔꯝꯗꯣꯏꯅꯤ ꯍꯥꯏꯗꯤ ꯃꯣꯏꯒꯤ ꯑꯩ ꯈ ꯍꯥꯏꯐꯦꯠ ꯈꯪꯒꯨꯝ ꯂꯥꯛꯒꯨꯝ ꯇꯧꯋꯦꯕꯀꯣ ꯂꯥꯏꯁꯪꯐꯝꯗꯒ ꯂꯩꯔꯝꯕꯗꯣ
ꯑꯁ ꯌꯥꯝ ꯂꯩꯔꯝꯒꯅꯤ ꯑꯩꯈꯣꯏ ꯕꯥꯍꯣꯏ ꯑꯩꯈꯣꯏ ꯅꯦ ꯍꯣꯏꯗ ꯍꯪꯉꯗꯤ ꯂꯣꯏ ꯈꯪꯅꯤ ꯑꯗꯣ ꯑꯩꯗꯤ
ꯎꯝ ꯍꯣꯏ ꯑꯉꯥꯡ ꯑꯣꯏꯕꯅꯤꯅꯀꯣ ꯍꯥꯏꯐꯦꯠ ꯁ꯭ꯋꯥꯏꯗ ꯀꯩꯅꯅꯥ ꯍꯟꯕꯤ ꯀꯩꯅꯣ ꯕꯤꯅꯥ ꯃꯣꯏꯗꯤ ꯑꯗꯨꯗꯤ ꯑꯗꯥꯅꯤ ꯀꯥꯏꯅ ꯑꯩꯈꯣꯏꯗ ꯅꯥꯔꯨ ꯌꯦ ꯍꯥꯏꯒ ꯅꯗꯦꯕ ꯀꯨꯏꯔꯦꯕ
ꯎꯝ ꯕꯤꯅꯥꯗꯣ ꯀꯩꯅꯣꯗꯣ ꯏꯁ ꯋꯥꯔꯤꯁꯦ ꯄ꯭ꯔꯥꯏꯚꯦꯠ ꯄꯨꯨꯗꯤ ꯈꯔ ꯑꯣꯏꯔꯦ ꯑꯗꯨꯑꯣꯏꯁꯨ ꯇꯝꯃꯛꯀꯦꯕꯀꯣ ꯁꯨꯝ ꯍꯥꯏꯗꯤ ꯃꯣꯏ ꯑꯗꯨꯝ ꯏꯔꯥꯡ ꯇꯧꯅꯕꯁꯨ ꯑꯗꯨꯝ ꯌꯥꯎꯋꯦ ꯍꯥꯏꯕ ꯃꯣꯏ ꯋꯥꯔꯤ ꯁꯥꯟꯅꯕ ꯃꯇꯝꯗ ꯑꯩꯈꯣꯏꯅ ꯇ꯭ꯔꯥꯟꯁꯀ꯭ꯔꯥꯏꯞ ꯇꯧꯕ ꯃꯇꯝꯗꯣ ꯑꯗꯨꯗ ꯏꯔꯥꯡ ꯇꯧꯅꯕꯁꯨ ꯑꯗꯨꯝ ꯌꯥꯎꯋꯦ ꯈꯪꯕ꯭ꯔꯥ
ꯑꯥ
ꯋꯥꯒ ꯉꯥꯡꯕꯗ ꯌꯥꯝ ꯏꯀꯥꯏꯅꯗꯅꯒ ꯋꯥ ꯉꯥꯡꯅꯕꯁꯨ ꯑꯗꯨꯝ ꯌꯥꯎꯔꯤꯅꯦꯕ ꯑꯗꯣ ꯍꯥꯏꯔꯛꯀꯦꯕꯀꯣ ꯕꯤꯅꯥꯗꯣ ꯑꯐꯥꯎꯕꯤꯅꯦꯕ ꯑꯩꯈꯣꯏ ꯃꯥ ꯍꯣꯏꯗꯤ ꯃꯤꯅꯒ ꯁꯣꯏꯔꯛꯑꯁꯨ ꯃꯤꯅꯒ ꯀꯩꯅꯣꯇ ꯈꯠꯅꯁꯦ ꯍꯥꯏꯔꯛꯑꯁꯨ ꯑꯗꯨꯝ ꯇꯨꯃꯤꯟꯅ ꯂꯩꯕꯤ ꯃꯥꯅ ꯊꯣꯛꯄ ꯑꯃ ꯇꯧꯕ ꯅꯨꯄꯤ ꯑꯣꯏꯌꯦꯕ ꯑꯩꯈꯣꯏ ꯃꯥꯥ ꯍꯣꯏꯗꯤ ꯑꯩꯈꯣꯏꯒ ꯌꯥꯝ ꯊꯤꯅ ꯈꯦꯠꯅꯩꯑꯕ ꯈꯪꯕꯔꯥ ꯃꯟꯗꯦ ꯄꯣꯛꯄꯩ ꯍꯧꯅꯕꯤ ꯑꯃ ꯀꯔꯤ ꯑꯗꯨꯝ ꯇꯨꯃꯤꯟꯅ ꯂꯩꯁꯤꯟꯕꯤꯗꯣ ꯋꯥꯔꯁꯨ ꯑꯥ ꯋꯥꯔꯁꯨ ꯁꯨ ꯋꯥꯏ ꯍꯥꯏꯗꯕꯤ ꯑꯃ ꯂꯩꯗꯥꯏꯅꯦ
ꯎꯝ
ꯑꯗꯨ ꯑꯗꯨꯃꯥꯏꯅ ꯑꯗꯨꯝ ꯇꯧꯋꯦꯕꯀꯣ ꯑꯗꯨꯒ ꯀꯩ ꯍꯥꯏꯅꯤ ꯕꯤꯅꯥꯗꯣ ꯑꯩꯈꯣꯏꯗꯤ ꯁꯤꯗ ꯁꯨꯝ ꯂꯩꯔꯦ ꯑꯗꯒꯤꯗꯤ ꯃꯣꯏꯅ ꯍꯥꯏꯔꯤꯁꯤꯅꯅꯦ ꯁꯤꯗ ꯁꯨꯝ ꯂꯩꯔꯦ ꯑꯗꯒꯤꯗꯤ ꯅꯨꯄꯥꯁꯨ ꯌꯥꯎꯗ꯭ꯔꯦꯗꯅ ꯑꯩꯈꯣꯏ ꯏꯆꯤꯟ ꯏꯅꯥꯎꯁꯦ ꯍꯥꯏꯗꯤ ꯑꯩꯈꯣꯏ ꯕꯥꯒꯤ ꯄꯤꯕꯥ ꯑꯃ ꯑꯣꯏꯕꯒꯤ ꯐꯪꯐꯝ ꯊꯣꯛꯄ ꯍꯤꯡꯒꯣꯜ ꯁꯔꯨꯛꯇꯤ ꯐꯪꯐꯝ ꯊꯣꯛꯇ꯭ꯔꯥ
ꯑꯍꯣ ꯅꯣꯏ ꯕꯥꯏ ꯃꯥꯃꯤꯡ ꯀꯩ ꯀꯧꯋꯦ
ꯃꯥꯘꯥ
ꯑꯣ ꯑꯩꯈꯣꯏ ꯃꯥꯅꯀꯣ ꯑꯗꯨ ꯋꯥꯔꯤꯗꯨ ꯅꯪ ꯉꯥꯏꯈꯣꯀꯣ ꯑꯩ ꯑꯩ ꯑꯃꯨꯛ ꯍꯥꯏꯔꯛꯀꯦꯕꯀꯣ ꯑꯗꯨꯒꯤ ꯋꯥꯔꯤꯗꯣ ꯅꯣꯏ ꯅꯣꯏꯒꯤꯕꯨꯗꯤ ꯍꯣꯏ ꯅꯆꯤꯟ ꯅꯅꯥꯎ ꯅꯕꯥꯏꯅꯤꯗꯪ ꯑꯣꯏꯔꯦ ꯄꯤꯕꯥ ꯌꯥꯎꯗ꯭ꯔꯁꯨ ꯃꯤ ꯃꯆꯥ ꯄꯣꯛꯏꯅꯦ ꯑꯗꯨꯗꯒꯤ ꯅꯣꯏ ꯃꯥꯅ ꯃꯧ ꯑꯣꯏꯔꯛꯏꯅꯦꯕꯀꯣ ꯃꯥ ꯅꯣꯡꯁꯦ ꯌꯥꯝ ꯆꯥꯎꯈꯠꯇ꯭ꯔꯦ ꯑꯗꯨꯒ
ꯇꯥꯗꯦꯍꯦ ꯅꯣꯡꯗꯣ ꯑꯩꯉꯣꯟꯗ ꯇꯥꯗꯦ ꯀꯩꯁꯨꯝ ꯍꯥꯏꯔꯣ
ꯑꯗꯨꯒ ꯑꯁ ꯐꯖꯗ꯭ꯔꯦ ꯍꯦ ꯅꯣꯡꯁꯤꯗꯤ ꯑꯣ ꯌꯥꯝ ꯆꯥꯎꯈꯠꯇꯤꯌꯦ
ꯅꯣꯡꯁꯦ ꯑꯩꯈꯣꯏ ꯁꯤꯗꯗꯤ ꯃꯝꯗꯤ ꯃꯝꯖꯤꯜꯂꯛꯑꯦ ꯑꯗꯨꯒ ꯇꯥꯗꯤ
ꯑꯩꯈꯣꯏ ꯁꯤꯗ ꯑꯩ ꯑꯩ ꯉꯥꯡꯕ ꯇꯥꯕ꯭ꯔꯥ
ꯇꯥꯏ ꯇꯥꯏ ꯃꯣꯏ ꯁꯤꯒꯤ ꯁꯄꯤꯀꯔꯁꯦ ꯑꯗꯨꯝ ꯍꯧꯖꯕꯅꯦ
ꯑꯣ ꯍꯧꯕꯗꯤ ꯍꯧꯔꯦ ꯑꯩꯅ ꯇꯥꯔꯝꯃꯣꯏꯗ꯭ꯔꯅ ꯈꯟꯕ ꯀꯩꯅꯣ ꯇꯧꯔꯒ ꯑꯩꯈꯣꯏ ꯃꯥꯅ ꯍꯦꯛ ꯑꯩꯈꯣꯏ ꯑꯩꯈꯣꯏ ꯃꯥꯅ ꯍꯦꯛ ꯍꯦꯛꯇꯤ ꯄꯜꯂꯦꯕꯀꯣ ꯕꯤꯅꯥꯗꯣ ꯍꯥꯏꯗꯤ ꯑꯩꯈꯣꯏꯗꯒꯤ ꯃꯥꯏ ꯒꯤ ꯑꯃ ꯅꯤꯡꯉꯣꯜꯒꯤ ꯁꯣꯇꯣ ꯍꯥꯏꯅ ꯌꯥꯝ ꯇꯧꯋꯤꯗꯅ ꯃꯃꯥꯡꯉꯩꯗꯤ
ꯍꯣꯏ ꯍꯣꯏ
ꯑꯗꯨꯗꯨꯒꯤ ꯅꯤꯡꯉꯣꯜꯒꯤ ꯂꯝ ꯇꯥꯟꯕ ꯈꯣꯠꯄꯅ ꯌꯥꯝ ꯇꯧꯋꯦꯕꯀꯣ ꯑꯗꯨꯗ ꯑꯩꯈꯣꯏꯃꯥꯅ ꯑꯃꯨꯛ ꯑꯃꯨꯛ ꯁꯥꯎꯔꯀꯥꯟꯗ ꯍꯥꯏꯌꯦꯕ ꯍꯥꯏꯗꯤ ꯀꯨꯏꯔꯦꯕ ꯑꯩꯈꯣꯏ ꯆꯍꯤ ꯃꯉꯥ ꯇꯔꯨꯛ ꯇꯔꯦꯠ ꯅꯤꯄꯥꯥꯟꯃꯨꯛ ꯁꯨꯔꯦꯕ ꯆꯪꯅꯗꯩꯁꯦ ꯄꯥꯛꯅ ꯑꯗꯨꯗ ꯃꯥꯅ ꯑꯩꯈꯣꯏꯗ ꯇꯥꯜꯂꯛꯄ ꯈꯨꯗꯤꯡꯒꯤ ꯑꯗꯨꯝ ꯍꯥꯏꯕ ꯄꯜꯂꯦꯕꯀꯣ ꯃꯥꯅ ꯑꯩꯈꯣꯏꯗꯗꯤ ꯑꯗꯨꯝ ꯃꯥꯒꯤ ꯅꯨꯄꯥꯥꯏ ꯃꯅꯥꯎ ꯃꯥꯒꯤ ꯃꯥꯘꯥꯒꯤꯗꯤ ꯃꯥꯒꯤ ꯁꯔꯨꯛ ꯄꯤꯕ꯭ꯔꯥ ꯁꯤꯅꯦꯕ ꯃꯤꯅ ꯑꯗꯨꯝ ꯇꯜꯂꯛꯑꯗꯤ ꯃꯥ ꯀꯃꯥꯏꯅ ꯇꯧꯅꯤ ꯑꯗꯨꯝ ꯍꯥꯏꯗꯤ ꯍꯥꯏꯕ ꯑꯩꯗꯤ ꯍꯥꯏꯁꯦ
ꯑꯃꯔꯣꯝꯗ ꯃꯥꯅ ꯅꯤꯡꯉꯣꯜꯅꯦ ꯃꯤꯒꯤꯗꯤ ꯄꯤꯕꯥꯅꯦ ꯌꯦꯡꯉꯣ ꯃꯥꯏ ꯃꯋꯥꯒꯤ ꯃꯆꯤꯟ ꯃꯅꯥꯎꯅꯦꯕ
ꯃꯥꯅꯦ ꯑꯗꯨꯅꯦ ꯄꯤꯗꯦꯌꯦ ꯃꯣꯏꯒꯤꯗꯨꯗ ꯑꯗꯨꯗ ꯂꯝꯗꯣ ꯃꯥ ꯂꯣꯏ ꯂꯧꯁꯤꯜꯂꯦꯑꯕꯥ ꯀꯩꯅꯣꯝ ꯍꯥꯏ ꯈꯣꯏ ꯃꯥ ꯃꯣꯏꯅꯁꯨ ꯁꯥꯎꯕꯅꯦꯕ ꯌꯥꯝꯅ
ꯈꯪꯕꯔ
ꯑꯥ ꯃꯥꯗꯤ ꯌꯥꯝ ꯉꯝꯃꯦ ꯍꯥꯏꯕ ꯐꯥꯎꯋꯦ ꯍꯥꯏꯕ ꯇꯜꯂꯦꯕ ꯑꯗꯨꯅ ꯃꯣꯏꯒꯤꯀꯣ ꯍꯥꯏꯗꯤ ꯃꯥꯒꯤ ꯃꯕꯨꯡꯒꯤ ꯃꯆꯥꯅꯦꯕ ꯑꯩꯈꯣꯏ ꯁꯤꯅ ꯈꯪꯉꯕ꯭ꯔꯥ ꯍꯥꯏꯗꯤ ꯃꯥꯁꯦ ꯑꯩꯈꯣꯏ ꯏꯅꯦꯁꯤꯡꯅꯦꯅ ꯍꯥꯏꯕꯗ ꯌꯥꯝꯅ ꯃꯥꯏꯁꯦ ꯊꯥꯡꯗꯣꯛꯐꯝ ꯂꯩꯖ ꯐꯖꯗꯕꯗꯣ ꯃꯤ ꯃꯥꯡꯗ ꯍꯧꯖꯤꯛꯕꯨꯗꯤ ꯑꯩꯈꯣꯏ
ꯑꯩꯈꯣꯏꯅ ꯑꯃꯨꯛ ꯃꯥꯏ ꯅꯨꯄꯥꯒꯤ ꯃꯅꯥꯎꯄꯥꯒꯤ ꯃꯆꯥ ꯑꯣꯏꯗꯣꯏꯕ
ꯍꯣꯏ ꯍꯣꯏ ꯍꯣꯏ ꯅꯣꯏꯅ ꯃꯨꯛ ꯀꯩꯅꯣꯒꯨꯝꯕ ꯊꯣꯛꯑꯦꯗꯅ ꯏꯃꯥꯆꯧꯕꯤꯒꯨꯝꯕ ꯑꯗꯨꯃꯥꯏꯅ ꯊꯣꯛꯑꯦꯕꯀꯣ ꯑꯗꯣ ꯑꯩꯈꯣꯏꯒꯤꯅ ꯕꯨ ꯌꯥꯝꯅ ꯅꯛꯅꯔꯨꯔꯒ ꯌꯥꯝꯅ ꯃꯥꯗꯣ ꯏꯖꯠ ꯂꯩꯖꯗꯕꯗꯣ ꯀꯔꯤ ꯍꯥꯏꯅꯤ ꯃꯤ ꯃꯃꯥꯡꯗ ꯏꯅꯦꯅꯤ ꯒꯥꯏꯅꯒ ꯍꯥꯏꯔꯒ ꯑꯩꯁ ꯀꯌꯥꯝ ꯍꯩꯅꯗꯦꯕ ꯍꯥꯟꯅꯗꯩꯁꯨ ꯑꯩꯁꯨ ꯑꯉꯥꯡ ꯑꯣꯏꯔꯛꯄꯅꯤꯅ ꯃꯣꯏꯒꯤ ꯑꯍꯟ ꯄꯣꯛꯄ ꯀꯌꯥ ꯄꯥꯝꯗꯦꯕ ꯑꯗꯨꯒꯨꯝꯕꯗꯣ ꯑꯗꯨꯃꯥꯏꯅ ꯍꯥꯏꯗꯤ ꯂꯧꯒꯤ ꯄꯣꯠꯄꯤ ꯈꯪꯗꯦꯗ ꯏꯕꯣꯛ ꯂꯩꯇ ꯀꯥꯟꯗꯕꯨ ꯋꯥꯔꯤꯒ ꯂꯤꯌꯦꯕ ꯃꯣꯏꯅ ꯈꯪꯉꯕ꯭ꯔꯥ ꯁꯅꯥ ꯂꯨꯄꯥꯒ ꯂꯣꯏ ꯄꯨꯔꯥ ꯆꯠꯈꯤ ꯈꯣꯏꯆꯦꯅ ꯑꯗꯨ ꯈꯪꯗꯦ ꯃꯣꯏꯁꯦ ꯃꯣꯏ ꯃꯆꯥꯁꯤꯡꯗꯨꯁꯨ ꯆꯞ ꯃꯥꯟꯅꯕꯅꯦ ꯂꯧꯖꯅꯥꯝ ꯄꯨꯖꯅꯥꯝꯒꯤ ꯇꯥꯞꯇ ꯑꯗꯨꯝ
ꯀꯥꯏꯗꯩꯅꯣ ꯑꯩꯈꯣꯏ ꯕꯥꯗꯣ ꯑꯩꯈꯣꯏ ꯕꯥꯗꯣ ꯑꯦꯛꯁꯤꯗꯦꯟꯗ ꯂꯩꯇꯕꯒꯤ ꯄꯩꯁꯥ ꯈꯔ ꯐꯪꯉꯦꯕ ꯈꯪꯕ꯭ꯔꯥ ꯑꯦꯛꯁꯤꯗꯦꯟꯗ ꯂꯩꯇꯕꯒꯤ ꯃꯤꯅ ꯊꯣꯝꯖꯤꯜꯂꯝꯕꯒꯤ ꯍꯥꯏꯇꯥꯔꯦꯅꯦ ꯁꯨꯡꯆꯪ ꯆꯪꯉꯛꯇ꯭ꯔꯕꯅꯦꯕ ꯍꯥꯏꯗꯤ ꯃꯣꯏꯅ ꯀꯩꯒꯨꯝꯕ ꯐꯖꯅ ꯂꯣꯏꯅꯁꯤ ꯍꯥꯏꯇꯥꯔꯒꯗꯤ ꯂꯩꯔꯤꯉꯩꯗ ꯑꯩꯈꯣꯏ ꯃꯔꯤꯁꯦ ꯂꯩꯔꯤꯉꯩꯗ ꯑꯩꯈꯣꯏ ꯕꯕꯥ ꯂꯩꯔꯤꯉꯩꯗ ꯆꯥꯛ ꯆꯔꯥ ꯑꯃ ꯆꯥꯃꯤꯟꯅꯁꯤ ꯍꯥꯏꯌꯨ ꯑꯩꯈꯣꯏꯒꯤ ꯕꯥꯆꯧꯗꯣ ꯂꯩꯇ ꯂꯩ ꯂꯩꯈꯤꯗ꯭ꯔ ꯇꯥꯔꯒꯁꯨ ꯀꯣ ꯆꯥꯛ ꯆꯔꯥ ꯑꯃ ꯆꯥꯃꯤꯟꯅꯁꯤ ꯏꯆꯟ ꯅꯨꯄꯤ ꯄꯤꯅꯤ ꯅꯣꯏꯁꯦ ꯀꯅꯥꯝ ꯅꯠꯇꯦ ꯈꯣꯠꯇꯦ ꯑꯩꯈꯣꯏ ꯂꯩꯔꯤ ꯈꯣꯠꯂꯤ ꯑꯗꯨꯒꯨꯝꯕꯗꯣ ꯅꯣꯡꯃꯇ ꯍꯥꯏꯗꯦ ꯑꯗꯨꯗꯨꯒ ꯁꯤꯕ ꯅꯨꯃꯤꯠꯇꯨꯗꯅꯦ
ꯑꯥ
ꯃꯤ ꯁꯤꯕ ꯈꯨꯗꯤꯡꯒꯤ ꯕꯤꯅꯥꯁꯤꯅ ꯐꯣꯟ ꯇꯧꯔ ꯈꯠꯅꯕ ꯍꯧꯔꯤꯁꯦ ꯃꯣꯏꯗ ꯍꯥꯏꯗꯦꯌꯦ ꯈꯪꯕ꯭ꯔꯥ ꯃꯣꯏꯗ ꯍꯥꯏꯗꯦꯌꯦ ꯑꯗꯨꯗꯨꯒ ꯑꯩꯈꯣꯏꯒꯤ ꯅꯤꯡꯉꯣꯜꯁꯤꯡꯁꯤꯒ ꯑꯗꯨꯝ ꯈꯠꯅꯩꯑꯕ ꯑꯩꯈꯣꯏꯗꯤ ꯏꯆꯤꯟ ꯏꯅꯥꯎ ꯑꯣꯏꯅ ꯂꯩꯔꯛꯑꯕꯅꯤꯅꯀꯣ ꯆꯦ ꯄꯤꯡꯀꯤ ꯍꯣꯏꯅ ꯃꯆꯤꯟ ꯃꯅꯥꯎ ꯍꯣꯏ ꯎꯝ ꯍꯥꯏꯗꯤ ꯃꯤꯅ ꯁꯤ ꯈꯣꯠꯂꯦ ꯍꯥꯏꯔꯒꯗꯤ ꯑꯇꯣꯞꯄ ꯑꯝꯇ ꯅꯠꯇꯦ ꯅꯣꯏ ꯇꯥꯔꯒꯗꯤ ꯂꯥꯛꯐꯝ ꯅꯣꯏꯅ ꯍꯥꯟꯅ ꯌꯧꯔꯛꯐꯝ ꯊꯣꯛ ꯇꯕ꯭ꯔꯥ
ꯃꯥꯅꯦ ꯃꯥꯅꯦ ꯅꯣꯏꯗꯤ ꯅꯣꯏꯗꯤ ꯅꯣꯏ ꯅꯦꯅꯦ ꯃꯣꯏꯗꯨꯗꯤ ꯅꯣꯏꯗ ꯅꯣꯏ ꯑꯥꯗ ꯗꯥꯟ ꯁꯅꯗ ꯂꯩ ꯍꯥꯏꯕꯅꯤ ꯃꯤ ꯍꯛꯇꯨꯗꯤ ꯃꯆꯤꯟ ꯃꯅꯥꯎꯅꯤ ꯈꯥ ꯃꯤꯒ ꯍꯥꯏꯗꯤ ꯃꯆꯥꯅꯤꯅ ꯅꯣꯏꯅ ꯍꯟ ꯃꯣꯏꯅ ꯍꯦꯟꯅ ꯂꯨꯝꯐꯝ ꯊꯣꯛꯏꯅꯦꯕ ꯍꯣꯏ
ꯂꯩꯃꯤꯟꯅꯔꯕꯅꯤꯅ ꯃꯣꯏꯅ ꯍꯦꯟꯅ ꯅꯛꯅꯔꯦ ꯍꯥꯏꯕ ꯏꯇꯩ ꯊꯣꯛꯀꯦꯔꯥ ꯏꯅꯝꯃ ꯊꯣꯛꯀꯦꯔꯥ ꯏꯅꯝꯃꯥ ꯏꯇꯩ ꯑꯝꯇ ꯀꯧꯗꯦ ꯆꯦꯂꯣꯏꯗꯥꯡ ꯆꯦ ꯄꯤꯡꯀꯤ ꯑꯗꯨꯃꯥꯏꯅ
ꯍꯣꯏ ꯍꯣꯏ ꯅꯛꯅ ꯑꯗꯨꯝ ꯂꯩꯅꯈꯤꯕꯒꯤꯁꯨ ꯑꯣꯏꯕ ꯃꯣꯏꯗꯤꯗꯤ ꯅꯤꯄꯥ ꯌꯥꯎꯗꯕ꯭ꯔꯣ ꯆꯦꯄꯤꯛꯀꯤ ꯃꯣꯏ